ꯄꯔꯕꯣ
ꯑꯣ ꯇꯥꯔꯦ
ꯑꯁ ꯀꯩ ꯇꯧꯅꯣ
ꯎꯝ ꯇꯨꯡꯃꯒ ꯂꯩꯑꯦ ꯅꯗꯤ
ꯑꯩꯗꯤ ꯀꯩꯁꯨ ꯇꯧꯗꯦ ꯅꯪ ꯐꯝꯃꯒ ꯂꯩꯌꯦ
ꯑ ꯑꯗꯨꯝ ꯀꯥꯏꯗ ꯂꯩꯒ
ꯑꯩꯔꯣ ꯑꯩ ꯀꯩꯅꯣꯗ ꯂꯩꯌꯦ ꯈꯨꯟꯗ ꯂꯩꯇꯦꯌꯦ
ꯀꯥꯡꯂꯨꯞ ꯇꯨꯗ
ꯑꯩ ꯈꯨꯟꯗ ꯂꯩꯇꯦꯕ
ꯀꯥꯏꯗꯗꯗꯤ
ꯏꯝꯐꯥꯜꯗ ꯂꯩꯌꯦ
ꯏꯝꯐꯥꯜꯗ ꯀꯗꯥꯏ ꯋꯥꯏꯗꯔ ꯀꯗꯥꯏ ꯋꯥꯏꯒꯦ ꯏꯝꯐꯥꯜ
ꯅꯪꯒꯤ ꯅꯦꯠꯋꯥꯛꯛꯁꯦ ꯈꯔ ꯀꯩꯅꯣ ꯇꯧꯕ ꯃꯥꯜꯂꯦꯀꯣ
ꯑꯩꯒꯤ ꯅꯠꯇꯦꯅꯦ ꯅꯪꯒꯤꯅꯦ
ꯑꯦ ꯅꯪꯒꯤꯅꯦ ꯑꯩꯅ ꯑꯩꯅ ꯃꯦꯁꯦꯁ ꯊꯥꯕꯗꯨꯁꯨ ꯆꯠꯇꯦꯅ
ꯀꯅꯥ ꯀꯅꯥ ꯂꯩꯕ ꯅꯪꯗꯤ
ꯏꯆꯦꯒ ꯂꯩꯌꯦ ꯏꯆꯦꯒ ꯏꯕꯥꯅꯤ ꯈꯛꯇꯅꯦ ꯂꯩꯕꯗꯣ
ꯅꯠꯁꯦ ꯀꯔꯒꯗꯔꯣꯥ
ꯏꯆꯦ ꯌꯥꯏꯃꯗꯣ
ꯑꯣ ꯈꯪꯉꯦ ꯈꯪꯉꯦ ꯅꯣꯡ ꯄꯤꯗꯤ
ꯌꯨꯝꯗ
ꯎꯝ ꯀꯗꯥꯏ ꯋꯥꯏ ꯏꯝꯐꯥꯜꯗ
ꯑꯇ ꯑ ꯈꯨꯟꯗ ꯂꯩꯌꯦꯦ ꯃꯥꯗꯤꯀꯣ
ꯑꯣ ꯅꯪꯅ ꯂꯩꯥꯛꯕꯗꯣ ꯍꯧꯖꯤꯛ
ꯑꯩ ꯑꯩꯅ ꯂꯩꯕꯗꯤ ꯕꯖꯥꯔꯗꯅꯦ
ꯖꯔ ꯀꯗꯥꯏ ꯑꯣꯏꯍꯤꯗ
ꯍꯥꯏꯗꯣꯛꯄ ꯌꯥꯗꯦ
ꯀꯃꯩꯕꯗ
ꯍꯥꯏꯩꯗꯣꯛꯄ ꯌꯥꯗꯦ ꯍꯥꯏꯕ
ꯒꯣꯜꯚꯟ
ꯈꯪꯗꯦ ꯑꯩꯁꯨ ꯅꯠꯇꯦ ꯑꯁ ꯑꯗꯨꯒꯨꯝꯕ ꯃꯐꯝꯗ ꯂꯩꯇꯦ
ꯋꯥꯡꯈꯩ
ꯀꯩꯅꯣ ꯅꯪ ꯅꯪꯒꯤ ꯃꯦꯁꯦꯁꯁꯦ ꯆꯠꯇ꯭ꯔꯤꯁꯦ ꯑꯩ ꯑꯩꯉꯣꯟꯗꯒꯤꯗꯤ ꯆꯠꯈ꯭ꯔꯦ ꯅꯪꯉꯣꯟꯗꯗꯤ
ꯎꯝ ꯑꯅꯤ ꯇꯤ ꯑꯅꯤ ꯆꯠꯇꯦ
ꯑꯥ ꯂꯥꯛꯂꯝꯒꯅꯤꯗ
ꯂꯥꯛꯇ ꯇꯠꯇꯦ
ꯑꯣ ꯈꯪꯉꯦ ꯈꯪꯉꯦ ꯈꯪꯉꯦ
ꯅꯪ ꯀꯩꯅꯣ ꯇꯧꯕ꯭ꯔꯥ ꯅꯆꯦꯒ ꯅꯆꯦꯒ ꯅꯕꯥꯅꯤ ꯂꯩꯕꯗꯣ ꯅꯪꯗꯤ ꯆꯥꯛ ꯊꯣꯡꯗꯕ꯭ꯔꯣ
ꯑꯩ ꯆꯥꯛ ꯊꯣꯡꯕ ꯍꯩꯇꯦꯗ ꯏꯟꯁꯥꯡ ꯏꯟꯁꯥꯡ ꯊꯣꯡꯕꯩꯇꯦ ꯆꯖꯒꯗꯤ ꯊꯣꯡꯨꯝꯕꯩꯦ
ꯍ ꯏꯟꯁꯥꯡ ꯑꯍꯥꯎ ꯑꯍꯥꯎꯕ ꯊꯣꯡꯕ ꯇꯝꯕꯅꯦ
ꯍꯟꯁꯥꯡ ꯊꯣꯡꯕꯁꯦ ꯍꯩꯗꯧ ꯃꯥꯥꯟꯂꯦꯅꯤ
ꯑꯁ ꯂꯣꯏꯔꯦꯗꯅ ꯍꯦꯛꯋꯥꯏꯑꯦ ꯍꯌꯦꯡꯋꯥꯏ ꯅꯪꯒꯤ ꯅꯨꯄꯤꯗꯣ ꯋꯥꯔꯀꯥꯟꯗ ꯅꯪꯅ ꯊꯣꯡꯕꯤꯅꯕ ꯃꯇꯦꯡ ꯄꯥꯡꯅꯕꯀꯣ ꯇꯥꯝꯃꯣ ꯇꯝꯁꯤꯜꯂꯣ
ꯐ ꯀꯥꯎ ꯊꯁꯤꯔ ꯇꯗ ꯊꯣꯡꯃ ꯍꯦ
ꯑꯗꯨꯒꯨꯝꯕꯗꯣ ꯑꯗꯨꯒꯨꯝꯕ ꯊꯣꯡꯕꯒ ꯆꯞ ꯃꯥꯟꯅꯩ ꯀꯩꯅꯣ ꯍꯤꯟꯥꯛ ꯑꯪ ꯊꯣꯡꯉꯨꯗꯕꯣ
ꯃꯍꯥꯎꯒ ꯀꯗꯤ ꯑꯣ ꯋꯥꯣꯏ ꯍꯩꯔꯣ ꯑꯩꯅ ꯅꯪꯗꯤ ꯊꯣꯡꯕꯔꯤꯕ꯭ꯔ
ꯍꯑꯦ ꯑꯩꯗꯤ ꯌꯨꯝ ꯄꯥꯜꯂꯤꯒꯦ ꯇꯧꯔꯕꯅꯦ
ꯀꯅꯥꯗꯥ
ꯅꯨꯄꯥꯗꯤ ꯂꯩꯇ꯭ꯔꯤꯗ
ꯀꯤ ꯏꯔꯣ ꯅꯗꯗꯤ
ꯑꯁ ꯅꯨꯄꯤ ꯅꯨꯄꯤ ꯑꯣꯏꯕꯁꯨꯀꯣ ꯌꯥꯝ ꯋꯥꯕꯅꯦ ꯈꯪꯕ꯭ꯔꯥ
ꯀꯔꯤꯒꯤ ꯋꯥꯕꯅꯄꯤꯅ
ꯅꯨꯄꯥ ꯍꯥꯏꯔꯛꯇ꯭ꯔꯗꯤ ꯌꯨꯝ ꯄꯥꯟꯅ ꯐꯪꯉꯣꯏꯗꯣꯏꯅꯦ
ꯃꯗꯨꯀꯤ ꯑꯐꯕ ꯑꯃ ꯊꯤꯕꯤꯒꯁꯦ
ꯑꯁ ꯍꯧꯖꯤꯛ ꯅꯨꯄꯥꯁꯨ ꯄꯥꯝꯗꯦꯗ ꯑꯩ ꯑꯩꯗꯤꯀꯣ ꯅꯨꯄꯥ ꯇꯣꯂꯣꯞ ꯆꯥꯕ ꯄꯥꯝꯃꯦ
ꯎꯝ ꯎꯝ ꯑꯗꯨꯗꯤ ꯃꯁꯛ ꯊꯤꯔꯁꯨ ꯌꯥꯕ꯭ꯔꯥ
ꯍꯣꯏ ꯀꯩꯁꯨ ꯀꯥꯏꯗꯦ ꯁꯛꯇꯅ ꯁꯛꯅ ꯆꯥꯕ ꯌꯥꯗꯦ ꯍꯧꯖꯤꯛꯀꯥꯟꯗꯤꯀꯣ
ꯆꯤꯔꯥꯏ ꯇꯥꯡꯉꯁꯨ
ꯑꯁ ꯆꯤꯔꯥꯏ ꯈꯔꯗꯤ ꯃꯁꯝ ꯌꯥꯎꯍꯜꯂꯣꯍꯦ
ꯑꯍꯟ ꯄꯥꯝꯕ꯭ꯔꯥ ꯑꯉꯥꯡ ꯄꯥꯝꯕ꯭ꯔꯥ
ꯌꯥꯝꯅ ꯑꯍꯟꯁꯨ ꯄꯥꯝꯗꯦ ꯌꯥꯝꯅ ꯑꯉꯥꯡꯁꯨ ꯄꯥꯝꯗꯦ ꯑꯩꯉꯣꯟꯗꯒꯤ ꯍꯟꯕꯗꯤ ꯄꯥꯝꯃꯦ
ꯅꯪꯒꯗꯦ
ꯑꯩꯒ ꯆꯍꯤꯒꯣ
ꯑꯥ
ꯁꯨꯃꯥꯏꯅ ꯒꯦꯞ ꯂꯩꯕꯗꯤ ꯑꯗꯨꯝ ꯌꯥꯏꯌꯦ
ꯌꯥꯝꯃꯟꯈ꯭ꯔꯦ ꯑꯗꯨꯗꯤ ꯆꯍꯤ ꯒꯤꯐ ꯃꯉꯥ ꯃꯔꯤ ꯃꯉꯥ ꯇꯔꯨꯛꯇꯤ
ꯎꯝ ꯍꯥꯏꯦ ꯑꯗꯨ ꯌꯥꯏꯗ
ꯑꯩꯁꯨ ꯑꯍꯟ ꯄꯥꯝ ꯃꯤꯅꯤꯅꯤ
ꯅꯨꯄꯤꯔꯣ
ꯑꯩ ꯆꯍꯤ ꯑꯃ ꯑꯅꯤ ꯍꯟꯕ
ꯑꯗꯨ ꯑꯣꯏꯔꯗꯤ ꯅꯪꯗꯤ ꯅꯪ ꯌꯨꯝ ꯊꯨꯅ ꯄꯥꯜꯂꯅꯤ ꯑꯍꯟ ꯄꯥꯝꯃꯅꯤꯀꯣ
ꯑꯣ ꯑꯩꯅ ꯉꯍꯥꯟ ꯍꯥꯏꯕꯗꯣ ꯅꯣꯏ ꯈꯨꯟꯗꯒꯤ ꯑꯃ ꯊꯤꯔꯤꯌꯨ ꯍꯥꯏꯕꯗꯨ
ꯑꯩꯈꯣꯏ ꯈꯨꯅ ꯑꯁ ꯌꯥꯔꯣꯏꯌꯦ
ꯑꯩꯒꯤ
ꯌꯥꯔꯣꯏꯌꯦ ꯅꯨꯄꯤ ꯃꯁꯥ ꯃꯁꯥ ꯑꯁ ꯅꯪ ꯊꯤꯔꯣ ꯑꯗꯨꯗꯤ
ꯑꯩ ꯈꯪꯗ꯭ꯔꯦ ꯅꯪ ꯊꯤꯑꯣꯀꯣ
ꯊꯕꯛ ꯁꯨꯕꯥ
ꯑꯩ ꯊꯕꯛ ꯁꯨꯗꯦ ꯑꯗꯨꯒꯤ ꯊꯕꯛ ꯇꯧꯕ ꯅꯨꯄꯥ ꯄꯥꯝꯃꯦ
ꯐ꯭ꯔꯦꯟ ꯁ ꯀ ꯑꯃꯥ
ꯍꯣꯏ ꯀꯣꯂꯦꯖꯕꯨꯗꯤ ꯀꯥꯑꯦ
ꯐꯁ
ꯑꯩ ꯐꯣꯔꯠꯀꯤ ꯑꯦꯛꯖꯥꯝ ꯊꯥꯔꯤꯌꯦ ꯐꯥꯏꯚ ꯀꯥꯔꯅꯤ
ꯀ ꯏꯖ ꯊꯃꯔ ꯂꯩꯦꯈꯦ
ꯍꯣꯏ
ꯀ꯭ꯔꯥꯏꯃꯔꯤ ꯀꯂꯦꯖ
ꯑꯩꯈꯣꯏ ꯎ ꯀꯩꯅꯣ ꯀꯩꯅꯣꯗꯣ ꯈꯪꯕ꯭ꯔꯥ ꯑꯩꯈꯣꯏ ꯃꯅꯥꯛꯇ ꯑꯅꯛꯄ ꯀꯣꯂꯦꯖ ꯁ ꯂꯩꯕꯗꯣ
ꯑꯣ ꯈꯪꯉꯤ ꯈꯪꯉꯤ
ꯑꯗꯨꯗ ꯇꯝꯃꯦ ꯍꯣꯏ ꯅꯣꯛꯅꯤꯡꯉꯦꯀꯣ
ꯅ
ꯌꯥ ꯐꯕꯅꯦ ꯍꯦ ꯌꯥ ꯌꯥꯝ ꯂꯤꯝꯕꯅꯦ
ꯑꯗꯨꯗꯨ ꯀꯦꯁꯦ ꯌꯥꯗ꯭ꯔꯦꯗ
ꯑꯩꯗꯤ ꯀꯣꯂꯦꯖ ꯆꯠꯇꯕꯤꯅꯤꯗ
ꯑ
ꯀꯣꯂꯦꯖ ꯇꯥꯅꯤꯡꯗꯕꯀꯣ
ꯎꯝ ꯅꯨꯡꯉꯥꯏꯇꯦ ꯀꯣꯂꯦꯖꯀꯕ
ꯦꯗ ꯍꯣꯏ ꯑꯆꯧ ꯑꯆꯧꯕ ꯍꯥꯏꯗꯤ ꯎ ꯈꯔ ꯂꯤꯡꯕ ꯀꯣꯂ ꯁ ꯑꯣꯏꯗꯤ ꯑꯗꯨꯝ ꯆꯠꯂꯒ ꯑꯗꯨꯝ ꯀꯥꯕꯨꯗꯤ ꯅꯨꯡꯉꯥꯏꯒꯅꯦꯕꯀꯣ
ꯎꯝ
ꯑꯩ ꯑꯗꯣ ꯀꯣꯂꯦꯖ ꯁꯨꯃꯥꯏꯅ ꯀꯥꯔꯒ ꯂꯥꯡꯒ ꯆꯠꯄꯗꯣ ꯄꯥꯝꯗ꯭ꯔꯦꯕ
ꯗꯨꯗꯤ ꯆꯠꯄ꯭ꯔꯥ
ꯀꯈꯗꯥꯅꯣ
ꯃꯥ
ꯑꯩ ꯑꯦꯛꯖꯥꯝ ꯊꯥꯕ ꯈꯛꯇꯪ ꯆꯠꯄꯅꯤꯅ
ꯑꯁ ꯎ ꯐꯗ ꯇꯤꯟ ꯂꯗꯤ
ꯍꯟꯗꯛꯁꯨ ꯑꯩꯈꯣꯏꯗꯣ
ꯎꯝ
ꯑꯦꯛꯖꯥꯝ ꯊꯥꯕꯗꯣ ꯑꯩꯈꯣꯏꯒꯤ ꯀꯣꯂꯦꯖꯇ ꯊꯥꯗꯦꯕꯀꯣ ꯁꯦꯟꯇꯔ ꯄꯤꯌꯦꯕ
ꯑꯣ ꯍꯥꯟꯅ ꯑꯗꯨꯃꯥꯏꯅ ꯍꯥꯏꯅꯅꯤꯡꯉꯀꯣ ꯀꯂꯤꯁꯁꯤꯡ ꯁꯇꯣꯁ ꯆ ꯇꯔꯗꯀꯣ ꯄꯤꯔꯒ ꯊꯥꯕ ꯆꯠꯂꯦ ꯍꯥꯏꯅ ꯁ꯭ꯔꯤꯛ ꯇꯧꯕ꯭ꯔꯥ
ꯁꯔꯤꯛ ꯌꯥꯝ ꯑꯣꯏꯌꯦꯦ
ꯄꯥꯁꯇꯤ ꯇꯧꯈꯤꯔꯦ
ꯍꯣꯏ ꯇꯧꯒꯅꯤ ꯑꯗꯨꯗꯤ ꯍꯣꯏꯗꯣ ꯆꯪꯗ꯭ꯔꯤꯀꯥꯟꯗꯀꯣ
ꯎꯝ
ꯊꯥꯕ ꯍꯧꯗ꯭ꯔꯤꯀꯥꯟꯗ ꯆꯦꯛ ꯍꯥꯟꯅ ꯇꯧꯋꯦꯕꯀꯣ ꯌꯥꯝ ꯋꯥꯅ ꯊꯥꯈ꯭ꯔꯖꯥꯠꯅꯤ
ꯅꯣꯏ ꯏꯁꯀꯣꯂꯥꯔꯁꯤꯞ ꯆꯪꯈ꯭ꯔꯕꯣ
ꯏꯁꯀꯣꯂꯔꯁꯤꯞ ꯍꯥꯏꯕ꯭ꯔꯣ ꯆꯪꯗ꯭ꯔꯤꯌꯦ ꯑꯩꯈꯣꯏꯒꯤꯗꯤ ꯊꯦꯡꯅ ꯆꯪꯅꯩꯗꯅ
ꯌꯥꯝ ꯆꯪꯕꯣ ꯌꯥꯝ ꯇꯕꯤꯔꯣ
ꯑ ꯑꯗꯨꯝ ꯑꯗꯨꯝ ꯌꯥꯝꯃꯤꯗ
ꯍꯌꯦꯅꯦ ꯅꯪ ꯂꯣꯏꯅꯃꯛ ꯁꯤꯖꯤꯟꯅꯗꯣꯏꯔꯣ ꯑꯗꯨ
ꯍꯣꯏ ꯂꯣꯏ ꯁꯤꯖꯤꯟꯅꯩ ꯀꯣꯟꯅꯗꯦ ꯑꯩꯗꯤ
ꯑꯩꯒꯤ ꯇꯧꯕꯗꯨ ꯌꯥꯝꯗꯨꯅ
ꯀꯔꯤ ꯍꯥꯏꯕꯅꯣ
ꯑꯗꯨ ꯃꯌꯥꯝꯗꯨ ꯀꯗꯥꯏꯗ ꯁꯤꯖꯤꯟꯅꯒꯦꯕꯅꯃꯤ
ꯑꯩꯗꯤ ꯑꯩꯈꯣꯏꯗꯤ ꯈ꯭ꯔꯤꯁꯃꯥꯁ ꯃꯇꯝꯗ ꯑꯗꯨꯝ ꯐꯪꯕꯅꯤꯅꯀꯣ
ꯎꯝ
ꯑꯗꯨꯗ ꯑꯗꯨꯝ ꯁꯤꯖꯤꯟꯅꯩꯌꯦ ꯑꯩꯈꯣꯏꯒꯤ
ꯃꯊꯗ ꯁꯤꯖꯤꯟꯅꯔꯗꯤ ꯂꯦꯝꯒꯅꯤꯗ ꯈ꯭ꯔꯗꯤ
ꯑ ꯑꯩꯈꯣꯏ ꯏꯃꯨꯡ ꯄꯨꯜꯂꯞ ꯁꯤꯖꯤꯟꯅꯩꯩꯅ ꯑꯩꯈꯣꯏ ꯄꯨꯂꯞ ꯑꯗꯨꯝ ꯁꯤꯖꯤꯟꯅꯩꯕꯀꯣ ꯑꯩꯈꯣꯏꯗꯤꯀꯣ
ꯑꯣ
ꯑꯗꯨꯒ ꯂꯦꯝꯗꯦ
ꯉꯁꯤꯗꯤ ꯀꯅꯥꯅ ꯆꯠꯈꯣꯕꯅꯤ
ꯑꯩꯗꯤ ꯑꯌꯨꯛꯀꯤ ꯆꯥꯕꯅꯤꯌꯦ
ꯑꯩ ꯀꯤꯂꯣ ꯆꯥꯈ꯭ꯔꯅꯤ
ꯍꯣꯏ
ꯑꯁ ꯌꯦꯟꯁꯥꯡ ꯑꯍꯥꯎ ꯑꯍꯥꯎꯧꯕꯗꯤ ꯆꯥꯕ꯭ꯔꯥ
ꯁꯥꯗꯦ
ꯐꯔꯤ ꯐ ꯃ ꯆꯔꯂ ꯏꯕꯤ
ꯑꯂꯨꯒ ꯈꯥꯃꯦꯟꯒ ꯆꯥꯔꯒ ꯂꯩꯌꯦ ꯑꯩꯗꯤ
ꯗꯥꯎꯔꯤ ꯆꯥꯃꯥꯟ
ꯍꯣꯏꯥꯏꯌꯦ ꯑꯗꯣ ꯀꯩꯅꯣ ꯇꯧꯅꯦꯦ ꯃꯌꯥꯝ ꯂꯩꯌꯦ ꯑꯗꯣ ꯌꯥꯝꯃꯟꯕꯒꯤ ꯆꯥꯅꯤꯡꯕ ꯄꯣꯛꯇꯦ
ꯊꯥꯎ ꯌꯥꯝ ꯆꯥꯎꯁꯦ ꯁꯛ ꯐꯖꯩ ꯍꯥꯏꯕꯅꯦ
ꯎꯝ ꯐꯖꯗꯕꯅꯦ
ꯐꯖꯕꯅꯦ ꯐꯖꯕꯅꯦ ꯉꯧꯔꯁꯨ ꯉꯧꯋꯦ ꯍꯥꯏꯔꯤꯅꯤ
ꯑꯁ ꯅꯪꯒꯤꯁꯦ ꯆꯥꯅꯤꯡꯅꯕ ꯍꯥꯏꯕ ꯃꯥꯜꯂꯦ ꯑꯗꯨꯗ
ꯆꯝꯅꯤꯡꯉꯤ ꯍꯥꯟꯅ ꯍꯣꯁꯇꯦꯜ ꯂꯩꯔꯝꯕꯗꯨ ꯀ ꯌꯥꯝ ꯆ ꯁꯈꯁꯤ ꯌꯥꯝꯗꯔ ꯑꯃꯤ ꯊꯗꯤ
ꯅꯪꯁꯦ ꯄꯥꯈꯪ ꯐꯥꯔꯦꯅꯦ
ꯑꯁ ꯄꯈꯪ ꯊꯥꯗꯕꯁꯤꯗ ꯑꯉꯥꯡꯅꯤꯗ
ꯌꯥꯝ ꯆꯥꯎꯔꯦꯅ
ꯌꯥꯝ ꯆꯥꯎꯋꯥꯏꯦ
ꯄꯥꯈꯪ ꯐꯥꯔꯦ
ꯍꯥꯥꯕꯇꯖꯦ ꯈꯥꯅꯗ
ꯎꯝ ꯈꯪꯗ꯭ꯔꯦꯗ ꯀ
ꯎꯝ ꯑꯩꯁꯨꯦ ꯈꯪꯗ꯭ꯔꯦ
ꯅꯪꯗꯤ ꯀꯣꯂꯦꯖ ꯑꯃꯨꯛ ꯇꯝꯈꯤꯗꯣꯏꯔꯣ
ꯎꯝ ꯀꯥꯁ ꯆꯣꯁꯨ ꯂꯩꯒ ꯇꯝꯅꯤ ꯍꯧꯖꯤꯛꯀꯤ ꯋꯥꯠꯂꯤꯅ
ꯅꯪꯁꯦ ꯏꯅꯥꯎꯅꯨꯄꯤ ꯍꯣꯏꯒ ꯃꯥꯟꯅꯕ ꯅꯠꯇ꯭ꯔꯣ
ꯃꯥꯟꯅꯗꯦ ꯀꯅꯥꯅ ꯃꯥꯟꯅꯩ ꯍꯥꯏꯕ ꯅꯍꯥꯟ ꯍꯥꯏꯗꯨꯗꯤ ꯅꯪꯅ
ꯑꯩꯁꯦ ꯅꯪ ꯑꯩ ꯉꯥꯎꯔꯦ
ꯅꯍꯥꯟ ꯑꯩꯅ ꯍꯥꯏꯕꯗꯨꯗꯤ ꯃꯥꯟꯅꯗꯦ ꯅꯣꯡꯃꯀꯤꯗꯤ ꯑꯍꯪ ꯌꯥꯝ ꯄꯣꯛꯑꯦ ꯑꯩꯉꯣꯟꯗꯒꯤ ꯍꯥꯏꯜꯐꯠꯇꯗꯤ
ꯑꯣ
ꯅꯝꯕꯤꯗꯣ ꯊꯥꯏꯠꯁꯤꯝ ꯑꯌꯨꯨꯝꯕꯅꯤꯀꯣ
ꯑꯁ ꯏꯅꯥꯎꯅꯄꯤ ꯀꯣꯂꯖ ꯀꯥꯗ
ꯃꯥ ꯀꯗꯦ
ꯃꯥꯀꯣ ꯌꯨꯝꯗ ꯂꯩꯔꯒꯀꯣ
ꯎꯝ
ꯌꯨꯝꯗ ꯂꯩꯔꯒ ꯑꯗꯨꯝ ꯆꯠꯊꯣꯛ ꯆꯠꯁꯤꯟ ꯇꯧꯔꯒ ꯂꯩꯌꯦ ꯍꯥꯏꯗꯤ ꯑꯩꯈꯣꯏ ꯏꯕꯣꯛ ꯑꯃꯨ ꯑꯃꯨꯛ ꯑꯩꯕ ꯑꯩꯈꯣꯏꯗ ꯑꯃꯨꯛ ꯆꯠꯀꯅꯤ ꯌꯨꯝꯗ ꯑꯃꯨꯛ ꯂꯥꯛꯀꯅꯤ ꯑꯗꯣ ꯑꯉꯥꯡ ꯑꯃꯨꯛ ꯂꯒꯅꯤ ꯑꯗꯨ ꯑꯁꯨꯃꯥꯏꯅ ꯇꯧꯔꯒ ꯂꯩꯌꯦ
ꯃꯥꯗꯤ ꯊꯕꯛ ꯌꯥꯝ ꯐꯩꯅꯦ
ꯎꯝ ꯊꯕꯛ ꯁꯨ ꯗꯦꯗ ꯃꯥꯁꯨ
ꯇꯥꯕꯗꯤ ꯀꯟꯕꯅꯦꯦ ꯃꯅꯥ ꯄꯁ
ꯑꯁ ꯃꯤꯉꯣꯟꯗ ꯄꯪꯉꯥ ꯉꯥꯡꯕꯅꯦꯕꯣ ꯃꯥꯗꯤ
ꯑ ꯑꯩꯈꯣꯏ ꯍꯥꯟꯅ